ꯇꯥꯔꯕ꯭ꯔꯣ ꯇꯥꯏꯃꯦ
ꯀꯩꯗꯧꯔꯤꯅꯣ
ꯑꯩꯔꯣ
ꯑꯥ
ꯀꯩꯅꯣ ꯆꯥꯛ ꯏꯟꯁꯥꯡ ꯊꯣꯡꯒꯦ ꯇꯧꯔꯝꯕꯅꯤ ꯅꯪ ꯊꯣꯡꯉꯕꯣ ꯏꯁ ꯂꯥꯛꯑ ꯊꯣꯡꯕꯤꯒꯦ ꯍꯥꯏꯔꯣ
ꯃꯤꯒꯤ ꯆꯪ ꯆꯪꯗꯅ ꯆꯥꯕ ꯅꯪꯅꯁꯨ ꯆꯥꯛ ꯏꯟꯖꯥꯡ ꯊꯣꯡꯉ ꯑꯃꯨꯛ ꯆꯥꯗꯣꯏꯕ
ꯎꯝ ꯅꯣꯏ ꯅꯣꯏ ꯃꯌꯥꯝꯅ ꯆꯥꯊꯣꯛꯄꯗ ꯑꯩꯗꯤ ꯊꯣꯡꯕꯗꯣ ꯇꯜꯂꯕ ꯅꯍꯥꯟꯈꯩꯗꯣ ꯉꯁꯤꯗꯤ ꯅꯣꯏ ꯂꯩ ꯑꯣꯛ ꯊꯣꯡꯉ ꯆꯥꯒꯦ ꯇꯧꯅꯦ ꯍꯥꯎꯅ
ꯂꯥꯏꯒ ꯄꯥꯗ꯭ꯔꯕꯣ
ꯂꯥꯏꯔꯤꯛꯁꯦ ꯎꯝ ꯄꯥꯔꯝꯕꯅꯤ ꯅꯣꯏ ꯃꯌꯥꯝꯅ ꯌꯦꯠꯄꯗ ꯄꯥꯕ ꯉꯝꯗ꯭ꯔꯤꯅꯦ
ꯑꯣ ꯈꯪꯗꯕ ꯈꯣꯠꯇꯕ ꯌꯥꯎꯔꯗꯤ ꯑꯧꯝ ꯍꯥꯏꯔꯣꯍꯦ
ꯑꯩꯩꯁꯅ ꯑꯩ ꯑꯗꯨꯝ ꯐꯅꯕ ꯇꯧꯖꯔꯛꯀꯦ
ꯀꯩꯅꯣ ꯇꯧꯕ꯭ꯔꯣ ꯅꯪ ꯆꯥꯛ ꯑꯦꯟꯖꯥꯡ ꯀꯩ ꯖꯥꯡ ꯊꯣꯡꯒꯦ ꯍꯥꯏꯅꯣ ꯅꯪ ꯆꯥꯛ ꯑꯦꯟꯖꯥꯡ ꯊꯣꯡꯒꯦ ꯇꯧꯑꯦ ꯍꯥꯏꯗꯨꯕꯨ
ꯉꯁꯤ ꯀꯩꯅꯣ ꯑꯣꯏ ꯊꯣꯡꯒꯦꯗ ꯁꯥꯗ ꯁꯨꯝ ꯆꯥꯔ ꯂꯩꯕꯗꯨ ꯋꯥꯔꯦ
ꯏꯁ ꯅꯪꯕꯨ ꯁꯥꯒ ꯂꯩꯔ ꯆꯥꯕ꯭ꯔꯥꯅꯦ
ꯑꯦꯁ ꯆꯥꯏꯍꯦ ꯅꯣ ꯅꯣꯏ ꯂꯩꯇꯕ ꯌꯥꯝ ꯆꯥꯏ ꯍꯧꯖꯤꯛ
ꯑꯣ ꯅꯪꯗꯤ ꯑꯩꯅ ꯊꯥꯝꯕꯗꯨ__ ꯗꯒꯤ ꯑꯩ ꯂꯩꯇꯕꯩ ꯃꯌꯦꯡ ꯐꯔꯌꯥꯝ ꯇꯥꯔꯦ ꯍꯥꯏꯗ
ꯎꯝ ꯑꯩꯔꯣ ꯌꯦꯡꯉ ꯈꯪꯒꯅꯤ
ꯉꯣ
ꯌꯥꯝ ꯆꯥꯏ ꯌꯥꯝ ꯆꯥꯏ ꯍꯥꯏ ꯍꯥꯏꯅꯤꯡꯕꯩꯗꯤ ꯅꯠꯇꯕ ꯍꯌꯦꯡ ꯌꯦꯡꯉꯒꯕꯨꯗꯤ ꯈꯪꯒꯅꯦꯕ ꯑꯗꯣ ꯑꯩ ꯍꯥꯏꯅꯤꯡꯗ꯭ꯔꯦ ꯉꯥꯏꯈꯣ ꯀꯣ ꯑꯗꯨꯒ ꯎꯝ ꯀꯩꯅꯣ ꯇꯧꯒꯦ ꯇꯧꯕꯅꯤꯗ ꯁꯤꯗꯤ ꯆꯝꯊꯣꯡ ꯑꯣꯏꯅ ꯊꯣꯡꯉꯒ ꯑ ꯇꯧꯒꯦ
ꯀꯩꯆꯝꯊꯣꯡ ꯀꯩꯆꯝꯊꯣꯡ ꯊꯣꯡꯗꯣꯏꯕ
ꯑꯥ ꯀꯩꯅꯣ ꯁꯧꯔꯤ
ꯑꯦ ꯁꯧꯔꯤꯕꯨ ꯆꯥꯝꯊꯣꯡꯂꯣ ꯁꯧꯒ꯭ꯔꯤꯗꯤ ꯁꯧꯒ꯭ꯔꯤ ꯆꯥꯝꯊꯣꯛꯅ ꯆꯥꯝꯊꯣꯡ
ꯑꯁ ꯂꯣꯏꯔꯦꯌꯦ ꯁꯦꯔꯥꯟ ꯇꯨꯔꯥꯟ ꯑꯣꯏꯒꯦꯔꯥ ꯑꯃ ꯆꯝꯅ ꯊꯣꯡꯉꯅꯤ ꯆꯝꯊꯣꯡ ꯀꯧꯏ
ꯀꯩꯅ ꯇꯧꯋꯣ ꯁꯧꯒꯔꯤ ꯇ ꯑꯃꯨꯛ ꯊꯣꯡꯕꯗꯣ ꯍꯥꯎꯔꯣꯏ ꯑꯩꯅ ꯁꯥ ꯑꯌꯥꯏꯕ ꯈꯤꯇꯪ ꯂꯩꯕꯅꯤ ꯑꯗꯨ ꯈꯤꯇꯪ ꯊꯥꯛꯀꯦ ꯊꯥꯛꯎ ꯂꯥꯎ ꯂꯧꯔꯒ
ꯉꯛꯑꯦ ꯀꯩꯅꯣ ꯂꯩꯌꯦ ꯉꯐꯥꯛ ꯂꯩꯌꯦ ꯉꯍꯥꯟ ꯂꯩꯔꯨꯕꯅꯦ ꯉꯐꯥꯛ
ꯀꯥꯏꯗꯩ ꯅꯪꯗꯤ ꯀꯅꯥꯗ ꯂꯧꯔꯩꯕ
ꯑꯁꯤ ꯀꯩꯅꯣꯗꯒꯤ ꯕꯖꯥꯔꯗꯩ ꯂꯩꯔꯤꯅꯤꯗꯅ
ꯑꯦꯁ ꯏꯁꯁ ꯃꯤꯅ ꯉꯥꯡꯕꯗ ꯈꯤꯇꯪ ꯊꯥ ꯊꯥꯖꯗꯧꯕ ꯋꯥ ꯉꯥꯡꯉꯨ ꯅꯪꯕꯨ
ꯑꯣ ꯊꯥꯔꯛꯀꯦꯁꯦ ꯅꯪꯉꯣꯟꯗ ꯌꯥꯝ ꯊꯥꯖꯗ꯭ꯔꯒꯅ
ꯎꯝ
ꯅꯪꯅ ꯍꯦꯛ ꯆꯥꯅꯤꯡꯉꯅꯥ ꯍꯦꯛ ꯂꯥꯛꯑꯣꯁꯦ ꯉꯐꯥꯛꯇꯨ ꯊꯥꯛꯆꯤꯜꯂꯒ ꯀꯩꯅꯣꯅꯦ ꯑꯥ ꯍꯋꯥ ꯉꯟ ꯑꯄꯣꯛꯄꯅꯦ ꯀꯩꯅꯣꯅꯦ ꯍꯥꯞꯆꯤꯜꯂꯅꯤ ꯐꯖꯅ ꯊꯣꯡꯉꯅꯤ ꯑꯗꯨ ꯂꯣꯏꯔ ꯃꯇꯨꯡꯗ ꯀꯅꯣꯝꯃ ꯇꯧꯒꯦ ꯇꯧꯅꯤ ꯑꯦ ꯉꯥ ꯉꯥ ꯇꯨꯡꯍꯟꯕꯤ ꯈꯔꯁꯨ ꯄꯤꯔꯑꯦꯕ ꯌꯨꯝꯗꯒꯤ
ꯅꯪꯗꯤ ꯌꯨꯝꯗꯗꯤ ꯆꯪꯍꯟꯗ꯭ꯔꯦ ꯍꯥꯏꯗꯤ ꯃꯤꯅꯥ ꯍꯥꯏꯕꯗꯗꯤ
ꯎꯝ ꯇꯥꯟꯊꯣꯛꯂꯦ ꯑꯩꯗꯤ
ꯑꯣ
ꯀꯔꯤ ꯃꯔꯝꯒꯤꯅꯣ ꯈꯪꯉꯕꯣ
ꯈꯪꯗꯦ
ꯑꯣ ꯑꯩꯖꯨ ꯈꯪꯗꯦ ꯑꯗꯨꯗꯤ
ꯌꯥꯗꯦꯗ
ꯅꯪꯅ ꯅꯪꯗꯤ ꯊꯣꯡꯉꯕꯣ ꯆꯥꯛ ꯏꯟꯖꯥꯟ
ꯑꯩ ꯊꯣꯡꯗꯦꯗ ꯉꯥꯍꯥꯛ ꯂꯩꯔ ꯊꯣꯡꯗꯣꯏꯅꯦ ꯁꯨꯝ ꯃꯤ ꯆꯥꯝꯅꯈꯤꯕ ꯉꯥꯏꯔꯒ ꯅꯪꯁꯨ ꯌꯥꯝ ꯂꯥꯞꯅꯔꯨꯕ ꯅꯠꯇꯕꯅꯤꯅ ꯁꯠ ꯂꯥꯎ ꯆꯪꯉꯒ ꯑꯃꯨꯛ ꯅꯪ ꯆꯥꯛꯊꯣꯛꯀꯥꯟꯗ ꯊꯣꯡꯉꯅꯤ
ꯑꯣ ꯑꯩꯕꯨꯗꯤ ꯑꯩ ꯑꯍꯥꯎꯕ ꯆꯥꯔꯗꯝꯅꯤꯅ ꯂꯥꯛꯑꯔꯣꯏꯒꯦ ꯅꯪꯁꯨ ꯂꯥꯛꯑꯅꯨ ꯍꯥꯏꯖꯤꯜꯂꯛꯀꯗꯧ ꯃꯥꯜꯂꯦꯕ ꯅꯪ ꯅꯑꯣꯡꯗꯣ ꯍꯦꯛ ꯍꯥꯏꯗꯣꯛꯑꯦꯗ
ꯆꯠꯂꯣꯍꯦ
ꯃꯤ ꯑꯍꯥꯎꯕ ꯊꯣꯡꯉꯗꯤ ꯍꯦꯛꯇ ꯆꯪ ꯍꯦꯛ ꯆꯥ ꯂꯩꯔꯝꯃꯤ
ꯑꯁ ꯎꯝ
ꯁꯨꯝ ꯀꯩꯅꯣꯝ ꯊꯣꯡꯉꯦ ꯍꯥꯏꯔꯨꯕꯗ ꯍꯧꯖꯤꯛ ꯆꯪꯉꯛꯀꯗꯣꯏꯅꯦ ꯑꯗꯨꯏꯅꯤ
ꯆꯤꯟꯗ ꯆꯤꯟꯗ ꯉꯥꯡꯕ ꯁꯛꯄ ꯍꯩꯕꯁꯤꯅ ꯁꯨꯝ ꯑꯁꯦꯡꯕ ꯑꯆꯨꯝꯕ ꯁꯛꯑꯗꯤ ꯇꯥꯏꯕꯪꯄꯥꯟꯁꯤꯗꯤ ꯀꯃꯥꯏ ꯇꯧꯅꯤ
ꯍꯣꯏꯅꯦ ꯅꯪꯅ ꯂꯣꯏ ꯄꯥꯜꯂꯝꯃꯣꯏꯗ꯭ꯔꯣ
ꯑꯁ ꯀꯩꯅꯣ ꯇꯧꯗ꯭ꯔꯣ ꯕꯣꯜ ꯌꯦꯡꯗ꯭ꯔꯣ
ꯕꯣꯜꯖꯦ ꯉꯔꯥꯡ ꯃꯇꯦꯛ ꯃꯇꯦꯛ ꯌꯦꯡꯉꯦ ꯍꯥꯏꯗꯣꯏꯔꯥ ꯌꯦꯡꯗꯦ ꯍꯥꯏꯗꯣꯏꯔꯥ
ꯑꯩ ꯅꯉꯣꯟꯗ ꯀꯩꯅꯣꯝ ꯍꯥꯏꯕꯤꯒꯦ ꯇꯧꯕꯅꯤꯅꯦ
ꯀꯔꯤ
ꯃꯤ ꯃꯥꯡꯗꯒ ꯑꯃꯨꯛ ꯁꯦꯔꯥꯟ ꯇꯨꯔꯟ ꯉꯥꯡꯒꯅꯨ ꯍꯧꯖꯤꯛ ꯇꯧꯔꯤꯁꯦ ꯌꯨꯔꯣ ꯅꯠꯇꯦꯕ ꯏꯔꯣ ꯅꯠꯇꯦꯕ ꯈꯪꯕ꯭ꯔꯥ ꯋꯔꯜ ꯀꯞ ꯆꯍꯤ ꯃꯔꯤ ꯃꯔꯤ ꯂꯩꯔꯒ ꯇꯧꯕ ꯁꯤꯅ ꯇꯨ ꯊꯥꯎꯖꯟ ꯇ꯭ꯋꯦꯟꯇꯤ ꯁꯤꯛꯁꯇ ꯇꯧꯕ ꯋꯔꯜꯀꯞꯅꯦꯕ ꯈꯪꯉꯕ
ꯎꯝ
ꯈꯪꯖꯤꯜꯂꯣ
ꯑꯥ
ꯀꯩꯀꯩ ꯂꯝ ꯀꯩꯀꯩ ꯂꯝ ꯂꯩꯍꯧꯒ꯭ꯔꯦ ꯒꯥꯗꯤ ꯈꯪꯕ꯭ꯔꯣ
ꯂꯝꯒꯤ ꯋꯥꯗꯤ ꯄꯣꯔꯇꯨꯒꯜ ꯂꯩꯍꯧꯔꯤ ꯀꯩꯅꯣ
ꯍꯦꯔꯥ ꯁꯦꯔꯥꯟ ꯇꯨꯔꯥꯟ ꯄꯣꯔꯇꯨꯀꯟꯅ ꯏꯀꯥ ꯀꯥꯔꯦ ꯍꯟꯗꯛꯇꯤ ꯋꯔꯜ ꯀꯞꯁꯦ ꯀꯥꯔꯦ
ꯀꯥꯖꯔꯣ ꯀꯥꯖꯔꯣ ꯉꯔꯥꯡ ꯑꯁ ꯕꯣꯜꯗꯤ ꯌꯦꯡꯕꯗꯤ ꯅꯨꯡꯉꯥꯏꯕꯅꯦ ꯉꯔꯥꯡ ꯉꯔꯥꯡꯒ ꯉꯁꯤ ꯑꯍꯤꯡꯒ ꯂꯣꯏ ꯁꯥꯟꯅꯩ ꯃꯈꯩꯗꯣ
ꯑꯩꯈꯣꯏꯗꯤ ꯖꯄꯥꯟ ꯍꯥꯏꯒ꯭ꯔꯗꯤ ꯂꯣꯏꯔꯦ ꯖꯄꯥꯟꯅ ꯄꯨꯊꯣꯛꯄ ꯐꯤꯂꯝ ꯑꯣꯏꯒꯦꯔꯥ ꯑꯃ ꯑꯣꯏꯒꯦꯔꯥ ꯂꯣꯏꯅ ꯐꯖꯕꯅꯤ ꯖꯄꯥꯟ ꯍꯥꯏꯒ꯭ꯔ ꯂꯣꯏ
ꯍꯣꯏꯅꯦ
ꯑꯗꯨꯒ ꯉꯔꯥꯡ ꯑꯗꯨꯒꯤ ꯕꯣꯜꯗꯨꯁꯨ ꯐꯖꯈꯤꯗꯅ ꯑꯗꯨꯃ ꯈꯛꯇꯅꯤ ꯀꯥꯎꯅꯒꯤꯗꯕ ꯍꯥꯏꯗꯤ ꯃꯇꯝ ꯍꯥꯞꯄꯒ
ꯎꯝ
ꯃꯣꯏꯗꯨ ꯈꯛꯇꯅꯦꯕ ꯊꯣꯏꯅꯒ꯭ꯔꯤꯗꯣ ꯑꯇꯩꯒꯩꯗꯤ ꯂꯣꯏ ꯀꯥꯎꯅꯩꯕ ꯉꯔꯥꯡ
ꯅꯪꯕꯨ ꯕꯣꯜ ꯌꯦꯡꯕ꯭ꯔꯥꯅꯦ
ꯑꯦ ꯌꯦꯡꯒꯦꯔ ꯌꯦꯡꯉꯣꯏꯒꯦꯔ ꯈꯪꯉꯤꯅꯤ ꯑꯩꯗꯤ ꯀꯣꯛꯇ ꯁꯦꯇꯦꯂꯥꯏꯠ ꯌꯥꯎꯋꯦ ꯑꯗꯨꯏꯅꯦ
ꯏꯊꯥ ꯊꯥꯖꯗꯕ ꯀꯩꯗꯒꯤ ꯌꯦꯡꯉꯤꯅꯣ ꯐꯣꯟꯗꯒ ꯃꯣꯏꯒꯤ ꯑꯦ ꯑꯗꯨ ꯍꯥꯏꯔꯒ ꯅꯣꯏꯅ ꯕꯣꯜ ꯌꯦꯡꯉꯤ ꯑꯦꯞꯁꯇꯣ ꯀꯔꯤ ꯃꯃꯤꯡ ꯀꯧꯒꯦ
ꯖꯤ ꯐꯥꯏꯞꯇꯅꯦ ꯌꯦꯡꯉꯤꯗꯣ
ꯖꯤ ꯐꯥꯏꯞꯇ ꯈꯛꯇꯔꯣ ꯑꯇꯩ ꯑꯇꯩꯗꯤ ꯑꯦꯞꯁꯇꯤ ꯊꯥꯗꯕ꯭ꯔꯣ
ꯑꯇꯣꯞ ꯑꯇꯣꯞꯄ ꯈꯪꯗꯦ ꯃꯣꯏ ꯈꯔꯗꯤ ꯊꯥꯕꯅꯤ ꯃꯃꯤꯡ ꯀꯩ ꯀꯩ ꯀꯧꯕꯅꯣ ꯈꯪꯗꯦ ꯑꯗꯨ ꯖꯤ ꯐꯥꯏꯞꯅ ꯃꯣꯏꯒꯤ ꯍꯟꯗꯛꯀꯤ ꯕ꯭ꯔꯣꯠꯀꯥꯁꯇꯤꯡ ꯇꯧꯋꯤꯗꯅ
ꯑꯥ
ꯑ ꯖꯤ ꯐꯥꯏꯚꯅ ꯌꯦꯡꯕ ꯈꯤꯇꯪ ꯅꯨꯡꯉꯥꯏꯌꯦꯕ
ꯑꯥ
ꯅꯣꯏꯁꯨ ꯑꯃ ꯂꯧꯁꯤꯜꯂꯣ ꯀꯩꯅꯣ ꯄꯩꯁꯥ ꯄꯥꯏꯔꯤꯗꯨꯒ
ꯑꯗꯨ ꯍꯥꯏꯔꯒ ꯑꯩ ꯌꯨꯇ꯭ꯌꯨꯕꯇ ꯄ꯭ꯔꯤꯃꯤꯌꯝ ꯑꯝꯇ ꯍꯥꯞꯁꯤꯅꯦ
ꯍꯥꯞꯄꯣ ꯍꯥꯞꯄꯣ
ꯅꯪꯅꯥ ꯍꯥꯞꯄꯤꯒꯅꯤ ꯍꯥꯞꯄꯤꯒꯅꯤ ꯍꯥꯏ ꯁꯨꯝꯍꯥꯞꯇꯤ ꯍꯥꯞꯇꯦ ꯑꯣꯏꯇ ꯄꯥꯠꯇꯕꯇ ꯑꯗꯨꯝ ꯇꯧ ꯂꯩ ꯅꯨꯄꯤꯒꯤ ꯄꯥꯈꯣꯟ ꯈꯔ ꯆꯠ ꯑꯃꯨꯛ ꯈꯔ ꯊꯤꯟ
ꯎꯨꯝ ꯑꯗꯣ ꯑꯩ ꯍꯧꯖꯤꯛ ꯍꯧꯖꯤꯛꯀꯥꯟꯁꯤ ꯃꯤꯅ ꯊꯕꯛ ꯇꯧ ꯍꯥꯏꯕꯁꯤ ꯐ꯭ꯔꯤꯗ ꯇꯧꯅꯤꯡꯗ꯭ꯔꯦꯕ
ꯑꯥ ꯑꯗꯨꯕꯨꯗꯤ ꯑꯩꯈꯣꯏ ꯃꯌꯥꯝꯒꯤ ꯂꯥꯏꯛ ꯇꯧꯔꯤꯅꯤ ꯀꯩꯅꯣ ꯅꯪꯁꯦ
ꯎꯨꯝ ꯐ꯭ꯔꯤ ꯇꯧꯕꯁꯤ ꯀꯥꯟꯅꯔꯝꯗ꯭ꯔꯦ ꯃꯃꯥꯡꯗ ꯑꯩꯅ ꯑꯩꯅ ꯌꯨ ꯇ꯭ꯌꯨꯕ ꯄ꯭ꯔꯤꯃꯤꯌꯝ ꯍꯥꯞꯄꯀꯥꯟꯗ ꯃꯤꯁꯤꯡꯖꯤ ꯌꯥꯝ ꯀꯤꯅꯈꯤꯕꯅꯦ ꯄꯩꯁꯥ ꯃꯥꯡꯒ꯭ꯔꯦ ꯃꯥꯡꯒ꯭ꯔꯦ ꯀꯥꯏꯅ
ꯑꯣ
ꯑꯗꯣ ꯍꯧꯖꯤꯛꯇꯤ ꯃꯥꯡꯉꯈ꯭ꯔꯕꯅꯤꯅ ꯂꯧꯒꯦ ꯂꯧꯒꯦꯌꯦ ꯁꯤ ꯐ꯭ꯔꯤꯅꯦ ꯑꯩꯗꯤ ꯐ꯭ꯔꯤꯅꯤ ꯍꯥꯏꯗꯤ ꯌꯥꯝ ꯄꯥꯝꯕ꯭ꯔꯕ
ꯑꯦ ꯅꯪꯒꯤꯗꯣ ꯑꯩꯒꯤꯗꯤ ꯐ꯭ꯔꯤ ꯍꯥꯞꯄꯔꯣꯏ ꯄꯩꯁꯥ ꯄ꯭ꯔꯤꯃꯤꯌꯝꯒꯤ ꯄꯩꯁꯥꯗꯣ ꯀꯌꯥꯅꯣ ꯊꯤꯕꯗꯣ ꯑꯗꯨꯒꯤ ꯗꯕꯜ ꯆꯥꯔꯖ ꯅꯉꯣꯟꯗ ꯀꯥꯞꯄꯑꯒꯦ ꯑꯩ ꯊꯤꯕꯇꯣ ꯅꯪ ꯊꯤꯔꯛꯑꯒꯦꯔꯣ
ꯍꯣꯏꯅꯦ ꯍꯣꯏꯅꯦ ꯍꯣꯏꯅꯦ
ꯂꯨꯄꯥ ꯀꯌꯥꯅꯣ ꯑꯣꯏꯈꯤꯕꯗꯨꯕꯣ
ꯑꯍꯨ ꯍꯥꯥ
ꯄ꯭ꯔꯤꯃꯤꯌꯝꯒꯤꯗꯣ ꯂꯨꯄꯥ ꯀꯌꯥꯅꯣ
ꯑꯥ ꯄꯤꯃꯤꯌꯝꯒꯤꯗꯣ
ꯂꯨꯄꯥ ꯀꯌꯥꯅꯣ ꯆꯥꯝꯃ ꯀꯌꯥꯅꯣꯝ ꯑꯣꯏꯕꯅꯤ ꯀꯥꯎꯒ꯭ꯔꯦꯗ
ꯄꯥ ꯆꯥꯝꯃ ꯀꯌꯥꯗ ꯀꯌꯥꯅꯣ ꯊꯥ ꯑꯃꯗ ꯀꯌꯥꯒꯤꯅꯣ
ꯊꯥ ꯑꯃꯒꯤ
ꯑꯣ ꯊꯥ ꯑꯝꯗꯣ ꯂꯨꯄꯥ ꯆꯥꯝꯃꯒ ꯀꯌꯥꯕ
ꯆꯥꯝꯃꯒ ꯑꯦꯠꯇꯤꯔ ꯀꯌꯥꯅꯣꯝ ꯑꯣꯏꯕꯅꯦ
ꯑꯣ ꯀꯩꯁꯨ ꯂꯩꯕꯟꯇꯦ ꯑꯗꯨꯗꯤ
ꯍꯣꯏꯅꯦ ꯄꯩꯁꯥ ꯄꯥꯏꯕ ꯄꯩꯁꯥ ꯄꯥꯏꯕ ꯅꯣꯏꯗ ꯀꯔꯤꯝ ꯂꯩꯕ ꯅꯠꯇꯦ ꯑꯗꯨꯝꯕ ꯄꯣꯠꯇꯨꯗꯤ
ꯇꯧꯑꯣ ꯅꯪ ꯑꯋꯥꯠ ꯑꯄꯥ ꯂꯩꯔꯁꯨ ꯑꯗꯨꯝ ꯍꯥꯏꯔꯛꯑꯣ
ꯍꯥꯏꯒꯦ ꯍꯥꯏꯒꯦ ꯊꯦꯀꯥꯞꯄꯤꯃꯨꯛꯇꯪ ꯀꯥꯞꯄꯗ ꯐꯪꯕ ꯄꯩꯁꯥꯅꯤ ꯍꯥ ꯅꯪꯒꯤꯗꯨꯗꯤ
ꯐ꯭ꯔꯤ ꯋꯥꯅꯣ ꯍꯥꯏꯁꯤ ꯂꯩꯇ ꯂꯩꯇ꯭ꯔꯒ ꯂꯝꯕꯤ ꯂꯝꯕꯤꯗ ꯆꯠꯂꯒ ꯈꯨꯜꯂꯁꯨ ꯌꯥꯏ
ꯑꯦ ꯂꯝꯕꯤ ꯁꯨ ꯌꯥꯝ ꯆꯥꯎꯋꯤꯁꯤꯕꯨ ꯍꯥ ꯂꯨꯄꯥ ꯇꯔꯥꯗꯣꯏꯁꯨ ꯊꯦꯡꯅꯅꯤ ꯅꯠ
ꯊꯦꯡꯅꯅꯤ ꯊꯦꯡꯅꯅꯤ ꯅꯪ ꯁꯨꯝ ꯑꯋꯥ ꯑꯄꯥ ꯂꯩꯔꯗꯤ ꯍꯥꯏꯔꯛꯑꯣꯍꯦ
ꯑꯣ ꯐꯅꯤꯌꯦ ꯍꯥꯏꯖꯔꯛꯀꯦ ꯁꯥꯔ ꯍꯣꯏꯗꯤ ꯕꯣꯠꯀ ꯂꯦꯞꯇꯣꯔꯤꯕꯣ ꯀꯩꯅꯣ꯫
ꯑꯁ ꯄꯣꯠꯀꯤ ꯔꯥꯖꯅꯤꯇꯤꯒꯤ ꯊꯧꯔꯝꯁꯤꯗꯤ ꯄꯣꯜꯇꯤꯛꯁ ꯄꯣꯜꯇꯤꯛꯁꯁꯦ ꯌꯥꯝꯅ ꯐ ꯐꯖꯕ ꯃꯃꯥꯟꯕꯅꯤ ꯆꯪꯉꯨ ꯀꯥꯟꯗꯗꯤ ꯍꯦꯛꯇ ꯃꯣꯠꯂꯦ ꯍꯥꯏꯕ ꯃꯅꯨꯡꯗ꯫
ꯍꯣꯏꯅꯦ ꯍꯣꯏꯅꯦ ꯁꯤ ꯀꯝꯃꯤꯟ ꯑꯃꯥ ꯌꯥꯔꯦꯇꯣ꯫ ꯀꯩꯅꯣꯗꯤ ꯑꯥ ꯅꯣꯏ ꯂꯩꯃꯤꯟꯅꯕ ꯃꯈꯩꯗꯨꯗꯤ ꯀꯅꯥ ꯀꯅꯥ ꯃꯤ ꯑꯃꯇ ꯂꯩꯇ꯭ꯔꯣ꯫
ꯑꯩ ꯉꯥꯛꯇ ꯑꯍꯟ ꯑꯃ ꯂꯩꯔꯤꯌꯦ꯫
ꯎꯝ
ꯂꯥꯏꯔꯤꯛ ꯄꯥꯎ ꯁꯨꯡꯌꯥ ꯌꯗꯦ
ꯀꯩꯗꯧ ꯂꯩ ꯃꯥꯗꯤ꯫
ꯈꯪꯗꯕ ꯂꯩꯔꯁꯨ ꯇꯥꯛꯀꯦꯅ ꯍꯥꯏꯕ ꯌꯥꯗꯦ ꯑꯗꯨꯝ꯫ ꯅꯣꯡꯉꯥꯕꯗꯩ ꯅꯨꯃꯤꯠꯇꯐꯧ ꯐꯣꯟꯅꯁꯤ ꯄꯥꯏꯔ ꯅꯝ ꯂꯩ꯫
ꯑꯣ ꯑꯍꯟ ꯑꯃ ꯃꯣꯏ ꯁꯥꯏꯅ ꯍꯦꯛꯇ ꯍꯥꯏꯔꯗꯤ ꯀꯣꯏꯆꯦꯟ ꯁꯦꯝꯕꯗꯨꯔ꯫
ꯎ ꯃꯥꯟꯅꯩ ꯑꯣꯔꯤꯐꯦꯝꯗ꯭ꯔ ꯀꯔꯕꯥꯔ ꯇꯧꯕꯗꯣ꯫
ꯎꯝ ꯑꯩꯁꯨ ꯑꯩꯁꯨꯝ ꯃꯥꯟꯖꯤꯂꯥꯛꯑꯕ꯫
ꯎꯝ
ꯑꯁ ꯌꯥꯕꯅꯤ ꯑꯗꯨ ꯍꯟꯗꯁꯨ꯫
ꯅꯪꯗꯤ ꯁꯥꯟꯅ ꯈꯣꯠꯅꯕꯒ ꯑꯃꯇ ꯊꯣꯛꯇ꯭ꯔꯕꯣ꯫
ꯁꯥꯟꯅꯕ ꯍꯥꯏꯁꯤ ꯀꯩꯅꯣꯅꯦ ꯅꯨꯡꯇꯤꯒꯤ ꯊꯣꯛꯂꯛꯏꯗꯨꯕꯨ ꯅꯪꯅ ꯂꯥꯛꯇ꯭ꯔꯒ ꯑꯦ꯫ ꯑꯩꯉꯣꯟꯗ ꯑꯣꯏꯅ ꯑꯣꯟꯁꯤꯜꯂꯛꯄꯅꯦ
ꯑꯩꯗꯣ ꯑꯁꯝ ꯈꯨꯃꯟ ꯂꯣꯝꯗ ꯑꯣꯏꯅ ꯆꯠꯂꯦꯗ ꯁꯥꯟꯅꯕ꯫
ꯃꯤꯗꯤ ꯀꯩꯅꯣ ꯏꯁꯇꯥꯔꯅꯤꯅ ꯅꯠꯇ꯭ꯔꯥ꯫
ꯅꯣꯏ ꯁꯥꯟꯅꯃꯤꯟꯅꯕꯗꯣ ꯅꯣꯏꯗꯕꯨꯗꯤ ꯑꯩ ꯉꯥꯡꯅꯤꯡꯗꯕ ꯀꯃꯥꯏꯅꯁꯨ ꯉꯥꯡꯅꯤ ꯂꯣꯏꯅ ꯇꯤꯟꯅ ꯂꯩꯕ ꯃꯤꯗꯗꯤ ꯀꯃꯥꯏ ꯉꯥꯡꯅꯤ꯫ ꯑꯉꯥꯡꯈꯩ ꯂꯥꯛꯏꯕ ꯌꯥꯝ ꯍꯩꯇꯦ ꯍꯩꯇꯦꯗꯤ ꯇꯧꯅꯤꯡꯉꯤ ꯊꯕꯛꯇꯣ ꯇꯧꯕꯗ ꯉꯝꯗꯦ ꯑꯩ ꯊꯃꯣꯏꯗ ꯌꯥꯝ ꯆꯥꯛꯄ ꯍꯥꯏꯇꯥꯔꯦ꯫
ꯎꯝ ꯆꯨꯝꯃꯦ ꯑꯗꯗꯤ ꯅꯪꯒꯤ ꯀꯩꯅꯣ ꯏꯁꯇꯥꯔ ꯄ꯭ꯂꯦꯌꯔꯒꯤ ꯈꯨꯁꯥꯟꯅ ꯁꯥꯟꯅꯔꯦꯕ꯫
ꯑꯦ ꯀꯩ ꯋꯥꯅꯣ ꯅꯪ ꯉꯥꯡꯉꯤꯁꯤꯕꯣ꯫
ꯍꯣꯏꯅꯦ ꯅꯪ ꯌꯥꯝ ꯍꯩꯔꯛꯄꯅꯤ ꯈꯪꯉꯤꯅꯦ ꯑꯗꯨꯅꯅꯦ ꯍꯥꯏꯔꯛꯏꯁꯦ꯫
ꯍꯟꯗꯛꯀꯤ ꯋꯥꯔꯜ ꯀꯞꯁꯤꯕꯨ ꯅꯪꯒꯤ ꯋꯥꯈꯜꯗ ꯀꯔꯤ ꯂꯝꯅꯒ ꯂꯧꯅꯦꯅꯒ ꯁꯨꯝ ꯈꯟꯖꯒꯦ ꯑꯝꯇ ꯍꯥꯏꯌꯨ ꯇꯥꯁꯤꯗꯅ꯫
ꯑꯩ ꯋꯥꯈꯟꯗꯤ ꯀꯔꯤꯝ ꯂꯩꯇꯦꯗ ꯑꯗꯨꯒꯨꯝ ꯑꯗꯨꯅ ꯂꯧꯅꯤ ꯑꯗꯥꯅ ꯂꯧꯅꯤ ꯍꯥꯏꯕ꯫ ꯀꯅꯤꯡꯕ ꯑꯃ ꯀꯥꯖꯁꯅꯣ꯫
ꯎꯝ ꯅꯣꯏꯒꯤ ꯍꯧꯅꯕꯤ ꯆꯤꯟꯗ ꯁ ꯋꯥꯔꯀꯞ ꯂꯩꯗ ꯑꯩꯅ ꯈꯟꯕ ꯇꯤꯝꯅꯤꯒ ꯍꯥꯏꯖꯟꯕꯤꯗꯨ ꯑꯃꯨꯛ ꯇꯧꯗꯣꯏꯔꯕ꯫
ꯑꯦ ꯑꯗꯨꯗꯤ ꯇꯧꯔꯣꯏ ꯑꯩꯈꯣꯏ ꯂꯩꯖꯩ ꯑꯗꯨ ꯁꯤꯅ ꯀꯥꯟꯅꯤ ꯍꯥꯏꯕꯗꯨꯗꯤ ꯂꯩꯇꯦ꯫ ꯑꯩꯈꯣꯏ ꯋꯥꯈꯜꯗ ꯑꯃ ꯈꯟꯖꯕꯗꯤ ꯂꯩ ꯑꯗꯨ꯫ ꯊꯣꯏ ꯁꯨꯡꯀꯥꯏ ꯀꯥꯕ ꯉꯝꯖꯔꯣꯏꯗꯕ ꯂꯝꯁꯨ ꯈꯪꯉꯤ ꯑꯗꯣ ꯀꯩꯝ ꯍꯥꯏꯔꯣꯏ꯫ ꯍꯥꯏꯖꯅꯤꯡꯗꯦꯕ꯫ ꯑꯩꯗꯤ ꯁꯒꯨꯝꯕꯁꯤꯗ ꯗꯤꯕꯦꯠ ꯇꯧꯅꯔꯒ ꯀꯩ ꯀꯥꯟꯅꯅꯤ ꯑꯩꯈꯣꯏ ꯀꯥꯟꯅꯕꯐꯝ ꯅꯠꯇꯦ꯫
ꯃꯥꯟꯅꯦ ꯃꯥꯟꯅꯦ
ꯅꯠꯇꯦ ꯅꯪ ꯄꯩꯁꯥ ꯄꯤꯒꯗ꯭ꯔꯕ꯭ꯔꯥ ꯑꯩꯅ ꯁꯤꯅ ꯀꯥꯟꯅꯅ ꯆꯨꯝꯃꯦ꯫
ꯚꯦꯠ ꯇꯧꯖꯤꯔꯥ ꯏꯕꯥꯟꯅꯤ꯫
ꯇꯧꯅꯁꯦ ꯍꯥꯏꯕ꯭ꯔꯣ ꯍꯣꯔꯦꯟ ꯍꯣꯔꯦꯟ ꯀꯩꯀꯩ ꯃꯦꯁ ꯂꯩꯒꯦ꯫
ꯑꯗꯨꯒ ꯀꯩꯅꯣꯒ ꯂꯩꯔꯝꯒꯅꯤ ꯅꯣꯔꯋꯦꯒ ꯅꯔꯣꯏꯋꯦ ꯆꯠ ꯊꯣꯛꯈ꯭ꯔꯦ ꯅꯣꯔꯋꯦ ꯅꯠꯇꯦ
ꯀꯔꯤ
ꯀꯥꯎꯒ꯭ꯔꯦ ꯇꯔꯀꯤꯁꯨ ꯂꯩꯍꯧꯔ ꯃꯥꯂꯦꯅꯦ
ꯂꯩꯔꯝꯃꯅꯤ ꯉꯔꯥꯡ ꯅꯍꯥꯟ ꯁꯥꯟꯅꯕꯗꯨꯗ ꯑꯦ ꯃꯃꯥꯡꯗ ꯂꯩꯍꯧꯕꯗꯣ ꯃꯥꯜꯂꯦ ꯃꯣꯏ ꯂꯩꯔꯝꯕꯗꯣ ꯃꯥꯜꯂꯦꯗ ꯃꯃꯥꯡꯗ
ꯎꯝ ꯅꯨꯡꯉꯥꯏꯇꯦꯅꯦ ꯑꯦ ꯇꯔꯀꯤ ꯑꯗꯥꯒꯨꯂꯔ ꯍꯥꯏꯕ꯭ꯔꯥ ꯀꯩꯅꯣꯃ ꯍꯥꯏꯗꯥꯏꯅꯦ ꯔꯤꯌꯦꯜ ꯃꯦꯗ꯭ꯔꯤꯠꯇ ꯁꯥꯟꯅꯕ ꯑꯉꯥꯡꯗꯣ ꯃꯣꯏꯒꯤ ꯀꯦꯔꯤꯌꯔꯒꯤ ꯈꯜꯂꯨꯔꯗꯤ ꯅꯨꯡꯉꯥꯏꯇꯦ
ꯎꯝ ꯑꯗꯨꯅꯤ ꯀꯩꯅꯣ ꯇꯧꯗꯦ ꯒ꯭ꯌꯥꯟ ꯇꯥꯗꯦ ꯍꯧꯖꯤꯛꯁꯦ
ꯇꯣꯕ ꯏꯁꯀꯣꯔꯔꯗꯤ ꯀꯅꯥꯅ ꯇꯥꯔꯤꯖꯥꯠꯅꯣ ꯍꯧꯖꯤꯛꯀꯥꯟꯁꯤꯕꯣ
ꯈꯪꯗꯦꯗ ꯑꯗꯨ ꯑꯗꯨꯝꯕꯒ ꯑꯩꯈꯣꯏ ꯊꯤꯖꯤꯟꯗꯦꯗ ꯆꯨꯝꯗ꯭ꯔꯤꯡ ꯌꯦꯡꯕ ꯋꯥꯅꯤ
ꯃꯦꯁꯤ ꯍꯥꯏꯕ꯭ꯔꯥ ꯄꯦꯁꯤ ꯍꯥꯏꯕ꯭ꯔ ꯑꯗꯨꯗꯤ ꯒꯣꯜ ꯃꯉꯥꯗꯤ ꯁꯨꯈ꯭ꯔꯕꯅꯦ
ꯎꯝ ꯐꯩꯅꯦ
ꯑꯦꯁ ꯐꯩ ꯐꯩ
ꯑꯗꯨꯅ ꯐꯠꯇ꯭ꯔꯣ
ꯀꯔꯤꯗ ꯐꯩꯅꯣ ꯍꯥꯏꯁꯦ
ꯎꯝ ꯎꯝ ꯀꯩꯅꯣ ꯃꯤ ꯑ ꯇꯣꯞ ꯏꯁꯀꯣꯔꯔ ꯇꯥꯏꯗꯨ ꯐꯠꯇ꯭ꯔꯣ
ꯐꯩ ꯐꯩ ꯐꯩ ꯐꯩ
ꯅꯪꯅ ꯁꯥꯎꯅꯤꯡꯉꯤꯗꯨꯅ ꯀꯩꯒꯤꯅꯣ
ꯁꯥꯎꯗꯦꯗ ꯀꯩꯗꯧ ꯁꯥꯎꯗꯣꯏꯅꯣ ꯃꯤꯅ ꯒꯣꯜ ꯆꯜꯂ ꯑꯩꯅ ꯁꯥꯎꯒꯗ꯭ꯔꯣ ꯑꯩꯅ ꯋꯥꯔꯜ ꯀꯞꯁꯦ ꯀꯥꯎꯔꯨꯕꯁꯦ ꯉꯥꯏ
ꯍꯣꯏꯅꯦ ꯍꯣꯏꯅꯦ ꯃꯥꯜꯂꯦꯕ ꯅꯪ ꯁꯥꯎꯅꯤꯡꯉꯝꯗꯧ ꯃꯥꯟꯗꯦꯕ ꯅꯣꯏꯗꯤ
ꯑꯥ
ꯀꯥꯟꯗꯦꯁꯦ ꯑ ꯏꯟꯁꯥꯡ ꯑꯍꯥꯎꯕ ꯑꯃ ꯊꯣꯡꯉꯝꯃꯣꯁꯦ ꯑꯩ ꯁꯤꯗ ꯁꯧꯒ꯭ꯔꯤ ꯊꯣꯡꯕꯨꯗꯤ ꯊꯣꯡꯉꯦ ꯁꯤ ꯄꯨꯔ ꯂꯥꯛꯑꯒꯦ ꯑꯩ ꯌꯦꯟꯂ ꯀꯩꯅꯣꯝ
ꯅꯪꯒꯤ ꯑꯣꯏꯖꯅꯥꯝ ꯇꯧꯔ ꯂꯩꯔꯣ ꯅꯄꯨꯟꯁꯤꯗꯣ
ꯊꯣꯡꯉꯒꯦ ꯂꯥꯛꯑꯣ ꯆꯥ ꯂꯥꯛꯑꯣ ꯀꯩꯩꯅꯣꯅꯦ